ꯍꯜꯂꯣ ꯍꯜꯂꯣ
ꯍꯜꯂꯣ
ꯑ ꯇꯔꯔ
ꯑ ꯇꯥꯔꯦ
ꯑꯩꯉꯣꯟꯗ ꯌꯥꯝ ꯅꯨꯡꯉꯥꯏꯕ ꯃꯥꯜꯂꯦꯗ
ꯅꯨꯡꯉꯥꯏꯌꯦ ꯎꯝ
ꯀꯔꯤ ꯇꯧꯔꯨꯕꯒꯤꯅꯣ ꯑꯗꯨ ꯌꯥꯝ ꯅꯨꯡꯉꯥꯏꯔꯒ ꯂꯩꯕꯗꯣ
ꯋꯥꯛꯀꯤꯡ ꯆꯦꯜꯂꯨꯔꯦ ꯑꯗꯨꯒꯤꯅꯤ
ꯑꯩꯅ ꯋꯥꯛꯀꯤꯡ ꯆꯦꯜꯂꯒ ꯃꯨꯠꯇ ꯂꯥꯏ ꯑꯣꯏꯔꯗꯤ
ꯑꯣ ꯀꯩꯗꯧꯔꯤꯅꯣ
ꯑꯩꯗꯤ ꯁꯨꯝ ꯍꯤꯞꯄꯒ ꯂꯩ
ꯑꯣ ꯉꯁꯤꯗꯤ ꯀꯩ ꯏꯟꯖꯥꯡ ꯆꯥꯔꯕ
ꯆꯥꯗ꯭ꯔꯤ ꯏꯆꯦꯜ ꯊꯣꯡꯂꯤ
ꯑꯌꯨꯛꯇ ꯍꯥꯏꯕꯅꯤꯅꯦ
ꯑꯣ ꯑꯣ ꯑꯩ
ꯎ
ꯀꯥꯎ ꯀꯥꯎ ꯐꯔꯦꯗ
ꯑꯦ
ꯑꯦ ꯉꯥ ꯉꯥꯅꯤ ꯉꯥꯅꯤ
ꯎꯝ ꯅꯣꯏ ꯏ ꯆꯦꯠꯅ ꯊꯣꯡꯉꯤꯔ
ꯎꯝ ꯆꯦꯡꯅ ꯊꯣꯡꯕꯅꯤ ꯌꯥꯝ ꯍꯥꯎꯅ ꯆꯥꯈꯤꯕꯅꯤꯅ
ꯅꯪꯗꯤ ꯆꯥꯛ ꯊꯣꯡꯕ ꯍꯩꯇ꯭ꯔꯣ
ꯑꯣ ꯆꯥꯛ ꯊꯣꯡꯉꯒ ꯑꯩꯒꯁꯦ ꯃꯥꯏ ꯈꯤꯇꯪ ꯆꯥꯟꯅꯗꯕ
ꯀꯩꯒꯤꯅꯣ ꯍꯥꯏꯁꯦ
ꯊꯣꯡ ꯕꯥꯗ ꯗꯨꯃ ꯍꯥꯎꯇꯕ
ꯎꯝ
ꯊꯣꯡꯉꯀꯥꯟꯗ ꯍꯧꯥꯎꯔꯗꯤ ꯇꯝꯕ ꯌꯥꯕ ꯇꯝꯕꯅꯤꯅꯦ ꯈꯪꯗꯦꯅꯦ ꯑꯩꯅ ꯇꯟꯕꯒꯤꯔ ꯑꯗꯨꯝ ꯑꯗꯨ ꯊꯣꯡꯉꯀꯥꯟꯗ ꯍꯥꯎꯗꯕꯒꯤ ꯊꯣꯡꯕꯗꯨꯁꯨ ꯇꯜꯂꯦꯕ
ꯎꯝ ꯎꯝ ꯎ
ꯅꯪꯗꯤ ꯊꯣꯡꯕ ꯍꯩꯕ꯭ꯔꯥ
ꯍꯥꯏꯌꯦꯌꯦ
ꯑ
ꯎ
ꯍꯩꯇ꯭ꯔꯗꯤ ꯀꯩꯅꯣ ꯂꯥꯏꯐ ꯁ꯭ꯀꯤꯜꯅꯤ
ꯍꯩꯔ ꯇꯥꯒꯅꯤ
ꯃꯥꯅꯦ
ꯑꯩꯁꯁꯨ ꯍꯩꯕꯗꯤ ꯍꯩꯌꯦ ꯆꯝꯐꯨꯠꯒꯃꯥ ꯐꯨꯠꯄꯨꯗꯤ
ꯅꯪꯒꯤꯗꯨꯗꯤ ꯎꯝ ꯑꯩꯁꯨꯦ ꯏꯁꯤꯡ ꯐꯨꯠꯄ ꯍꯥꯏ ꯀꯩꯅꯣ
ꯎ ꯎ
ꯀꯔꯤ ꯇꯧꯔꯒ ꯂꯩꯔꯅꯤ ꯍꯧꯖꯤꯛꯇꯤ ꯋꯀꯤꯡ ꯆꯦꯟꯕ ꯂꯣꯏꯔꯒ
ꯊꯕꯛ ꯇꯧꯔꯦ ꯍꯧꯖꯤꯛ ꯊꯕꯛ ꯁꯨ ꯍꯧꯔꯦ ꯑꯩ ꯋꯥꯔꯛ ꯐ꯭ꯔꯣꯝ ꯍꯣꯝ
ꯑꯗꯨꯒꯤꯅꯦ ꯍꯧꯖꯤꯛ ꯊꯕꯛ ꯁꯨꯔꯤꯁꯦ
ꯑꯆꯥ ꯑꯆꯥ ꯏꯔꯨꯕ ꯀꯩꯀꯥ ꯂꯣꯏꯔꯒ ꯊꯕꯛ ꯇꯧꯕꯤꯔꯣ ꯅꯠꯇ꯭ꯔꯒꯅꯪ ꯗꯥꯏꯔꯦꯛ ꯍꯜꯂꯛꯄꯒ ꯊꯕꯛ ꯇꯧꯕꯤꯔꯣ
ꯂꯣꯏꯔꯒꯅꯤ
ꯑꯠ ꯑꯠꯆꯥ ꯄꯨꯡ ꯀꯌꯥꯗꯒꯤ ꯀꯌꯥ ꯐꯥꯎꯕ ꯋꯀꯤꯡ ꯆꯦꯂꯤꯕꯣ ꯅꯪꯒꯤ
ꯑꯗꯨꯝ ꯅꯨꯡꯗꯥꯡꯋꯥꯏꯔꯝꯗ ꯄꯨꯡ ꯃꯉꯥ ꯃꯈꯥꯏ ꯑꯗꯨꯃꯥꯏꯅ ꯆꯠꯂꯛ ꯁꯨꯃꯥꯏꯅ ꯍꯜꯂꯛꯄꯅꯤꯗ ꯆꯦꯟꯕ ꯅꯠꯇꯦꯗ ꯆꯠꯄꯅꯦꯗ
ꯑ
ꯎꯝ ꯏꯃꯥꯟꯅꯕꯤ ꯑꯃꯒ ꯈꯪꯉꯦ ꯑꯩ ꯑꯗꯨꯗꯤ ꯆꯥꯅꯤꯡꯗꯦ ꯑꯗꯣ ꯃꯣꯏ ꯊꯕꯤ ꯀꯩꯊꯦꯜꯗꯨꯗꯤ ꯆꯠꯅꯤꯡꯉ
ꯊꯕꯤ ꯀꯩꯊꯦꯜꯒꯤ ꯋꯥꯔꯤꯁꯨ ꯂꯩꯔꯦ ꯂꯩꯔꯣꯏꯔꯦ
ꯈꯪꯕ꯭ꯔꯣ ꯅꯪ
ꯈꯪꯗꯦ ꯀꯗꯥꯏꯗ ꯂꯩꯕꯅꯣ ꯈꯪꯗꯦ ꯑꯩꯗꯤ
ꯍꯩꯔꯣꯛꯇ ꯍꯩꯔꯣꯛꯇ
ꯍꯥꯏꯕ ꯌꯥꯗꯕꯅꯤꯅꯦ
ꯑꯣ ꯑꯦ ꯁꯤꯒꯨꯝꯃꯗꯤ ꯀꯩꯁꯨ ꯀꯥꯏꯗꯦꯅ
ꯑꯗꯨꯒꯨꯝꯅ ꯍꯥꯏꯒꯅꯨ ꯍꯥꯏꯅ ꯈꯪꯉꯦꯗ ꯌꯥꯎꯔꯣꯏ ꯌꯥꯗꯕꯔꯥ
ꯀꯩꯅꯣ ꯃꯐꯝ ꯄꯟꯗ꯭ꯔꯗꯤ ꯀꯃꯥꯏꯅ ꯑꯦ ꯀꯩꯅꯣꯗꯣ ꯑ ꯑ ꯑꯗꯨ ꯍꯥꯏꯒꯗ꯭ꯔꯣ
ꯑ ꯑꯗꯨꯗ ꯑꯗꯨꯗ ꯍꯥꯏꯔꯦ
ꯑ ꯑꯣ ꯌꯥꯔꯦ ꯃꯣꯏꯒꯤꯗꯨꯗꯤ ꯃꯐꯝ ꯇꯥꯛꯇ꯭ꯔꯗꯤ ꯀꯃꯥꯏꯅꯕꯨ
ꯎꯝ ꯑꯗ ꯊꯕꯤ ꯃꯌꯥꯝ ꯌꯣꯜꯂꯒ ꯂꯩꯕ ꯇꯔꯥ ꯀꯃꯥꯏꯅ ꯇꯧꯋꯤꯅꯣ ꯃꯣꯏꯗꯨꯕꯣ
ꯅꯠꯇꯦꯗ ꯁꯨꯝ ꯃꯐꯝꯗꯨꯒꯤ ꯀꯧꯕꯅꯤꯗ
ꯆꯥꯥ ꯆꯥ ꯆꯥ
ꯑꯗꯨꯒꯤꯅꯤꯗ
ꯑꯗꯨꯒꯤ ꯑꯣꯏꯔꯦ
ꯃꯦꯟꯐꯤꯠ ꯇꯧꯗꯧꯔꯦ ꯃꯦꯟꯐꯤꯠ ꯇꯧꯗꯣꯔꯦ ꯁꯦꯝꯕ ꯍꯧꯍꯧꯔꯦ
ꯑꯠꯆꯥ ꯑꯠꯆꯥ ꯇꯥꯡ ꯀꯌꯥꯗꯒꯤ ꯍꯧꯒꯅꯤ
ꯗꯦꯗꯇꯤ ꯈꯪꯗꯦ
ꯌꯦꯡꯕ ꯂꯥꯛꯁꯤꯔ
ꯂꯥꯛꯑꯣ ꯏꯁꯩ ꯀꯩꯀꯥ ꯇꯧꯗꯣꯏꯔꯝꯅꯤꯌꯦ
ꯍꯝ
ꯍꯦꯆ
ꯎ
ꯑꯗꯨꯈꯤ ꯇꯧꯗ
ꯏꯁꯩ ꯀꯩꯀꯥ ꯇꯧꯕꯗꯨꯅ ꯑꯗꯨꯗꯨ ꯈꯛꯇꯅꯤ ꯑꯗꯨꯝ ꯅꯨꯡꯉꯥꯏꯕ
ꯎꯝ ꯀꯁ ꯀꯩꯅꯣ ꯇꯧꯔꯤꯀꯥꯟꯗꯅ ꯃꯥꯁꯇꯔ ꯇꯧꯔꯤꯀꯥꯟꯗꯅ ꯅꯨꯡꯉꯥꯏꯔꯦ ꯍꯧꯖꯤꯛꯇꯤ ꯀꯩꯝꯇ ꯌꯦꯡꯅꯤꯡꯗ꯭ꯔꯦ ꯀꯩꯝꯇ ꯆꯠꯅꯤꯡꯕ ꯐꯥꯎꯗ꯭ꯔꯦ
ꯃꯦꯆꯌ ꯑꯩꯈ ꯀꯧꯕ
ꯃꯥꯅꯦ ꯃꯄꯨꯡ ꯃꯔꯩ ꯐꯥꯔꯦ ꯑꯩꯈꯣꯏ ꯋꯥꯈꯜꯁꯦ ꯌꯥꯥꯗ꯭ꯔꯕ
ꯗꯇꯔ ꯗꯣꯛꯇꯔꯒꯤ ꯇꯥꯏꯇꯜ ꯐꯪꯅꯤꯉꯥꯏꯗ ꯀꯨꯏꯗ꯭ꯔꯕꯅꯤꯅ ꯃꯦꯆꯤꯌꯣꯔ ꯑꯣꯏꯈ꯭ꯔꯦ ꯍꯥ
ꯎꯝ ꯃꯥꯅꯦ ꯑꯩꯈꯣꯏꯗꯤ ꯍꯌꯦꯡ ꯀꯣꯏꯕ ꯆꯠꯇꯣꯏꯅꯦ
ꯀꯗꯥꯏꯗ
ꯀꯩꯩꯅꯣꯗ ꯎꯝ ꯇ ꯏ ꯀ ꯀ ꯄꯥꯏ ꯊꯝꯕꯥꯜ ꯌꯦꯡꯕ
ꯑꯣ ꯊꯝꯕꯥꯜ ꯌꯦꯡꯕ ꯊꯝꯕꯥꯜꯗꯗꯤ ꯃꯌꯥꯝ ꯂꯩꯅ
ꯎꯝ ꯅꯝꯕꯣꯜ ꯂꯣꯝꯗ ꯆꯠꯇꯣꯏꯅꯦ
ꯑꯆꯥ
ꯎ ꯑꯗꯨꯅꯦꯗ ꯏꯃꯥꯟꯅꯕꯤ ꯑꯅꯤꯒ ꯑꯩꯒꯤ ꯕꯦꯁꯇꯤ ꯑꯅꯤ ꯂꯩꯌꯦ
ꯑꯣ
ꯑꯗꯨꯀ ꯃꯣꯏ ꯑꯩꯈꯣꯏ ꯑꯍꯨꯝ ꯆꯠꯇꯣꯏꯅꯦ
ꯑꯩ ꯍ ꯀꯥꯛꯇꯥ
ꯑ ꯍ ꯅꯪ ꯂꯥꯛꯀꯦꯔꯣ ꯑꯩꯈꯣꯏ ꯀꯩꯅꯣ ꯁꯤꯡꯗꯤ ꯌꯥꯎꯔꯣꯏꯌꯦ ꯀꯩꯅꯣꯁꯤꯡ ꯄꯨꯕ ꯌꯥꯗꯦ
ꯑ ꯑꯠꯆꯥ ꯑꯩꯗꯤ ꯂꯥꯛꯄ ꯌꯥꯗꯦ ꯅꯪ
ꯀꯕꯤꯒꯤ ꯅꯪ ꯀꯩꯔꯤ ꯇꯧꯔꯛ ꯑ
ꯅꯏ ꯅꯏꯒ ꯇ ꯈꯥꯟꯗ ꯅꯏꯒꯤ ꯀꯩꯅꯣꯗꯅ ꯁꯥꯎꯒꯅꯤ ꯌꯥꯗꯦ
ꯆꯥꯎꯗꯤ ꯑꯩꯈꯣꯏꯒꯤꯗꯤ
ꯑꯟꯗꯔꯁꯇꯦꯟꯗꯤ ꯎꯝ ꯌꯥꯝ ꯀꯕ꯭ꯂ
ꯁꯥꯎꯔꯒ ꯈꯠꯅꯔꯒ ꯇꯣꯛꯆꯔꯅꯤ
ꯎ ꯑꯦ ꯎꯝ꯫
ꯅꯣꯏꯒꯤ ꯏꯁꯇꯦꯇꯁꯇꯨ ꯌꯦꯡꯉꯒ ꯑꯣꯅ ꯇꯧꯕꯤꯔꯒꯦ꯫
ꯎꯝ ꯎꯝ ꯎꯝ꯫ ꯅꯪꯗꯤ ꯀꯩꯀꯩ ꯇꯧꯔ ꯂꯩꯒꯦ ꯌꯨꯝ ꯍꯥꯏꯗꯤ ꯍꯦꯛ ꯍꯧꯒꯠꯄꯗꯩ ꯀꯩ ꯍꯥꯏꯗꯤ ꯁꯨꯝ
ꯑꯁ ꯑꯩꯗꯤ ꯉꯁꯤ ꯂꯧ ꯆꯠꯂꯦ꯫
ꯎꯝ꯫ ꯅꯪ ꯍꯧꯖꯤꯛ ꯂꯩꯔꯤꯁꯦ ꯀꯥꯏꯗꯅꯣ꯫ ꯀꯥꯏꯗꯅꯣ ꯃꯤꯁ ꯑꯗꯨꯝ ꯍꯥꯏꯔꯛꯑꯣꯅꯦ ꯀꯩꯅꯣꯗ ꯀꯩꯅꯣꯗ ꯍꯥꯏꯔꯛꯑꯣ꯫
ꯀꯩꯅꯣꯗ
ꯎꯝ ꯍꯪꯈꯤꯕꯅꯦ꯫ ꯈꯪꯈꯤꯕꯅꯦ
ꯇꯥꯕꯔ꯫
ꯑꯣ ꯑꯣ ꯑꯣ꯫
ꯍꯣꯏ ꯂꯧ ꯆꯤꯡꯒꯦꯅ ꯆꯠꯁꯦꯅ ꯆꯤꯡꯒꯦ ꯂꯧꯗ ꯀꯥꯔꯨꯕ꯫
ꯇꯥꯕꯔ꯫
ꯑꯧꯅꯦ ꯑꯧꯅꯦ ꯈꯪꯉꯦ꯫
ꯑꯪ ꯑꯪ ꯄꯨꯡ ꯑꯍꯨꯝ ꯑꯗꯥꯢꯗ ꯍꯂꯛ ꯑ ꯁꯨꯝ ꯏꯔꯖꯕ ꯂꯣꯏꯔꯒ ꯍꯤꯞ
ꯑꯣ ꯀꯔꯤ ꯀꯔꯤ ꯇꯧꯒꯦ ꯂꯧꯗ ꯆꯠꯄꯗꯨꯗꯤ
ꯀꯩꯁꯨ ꯇꯧꯗꯗ ꯁꯨꯝ ꯆꯠꯄ ꯈꯛꯇꯅꯤ꯫
ꯎꯝ꯫ ꯑꯣ ꯈꯪꯗꯤꯌꯦ ꯑꯗꯨꯗꯤ꯫
ꯃꯣꯏꯒꯤꯗꯣ ꯀꯩꯅꯣꯗꯤ ꯗꯤꯁꯇ꯭ꯔ ꯇꯤ ꯗꯤꯁꯇ꯭ꯔꯤꯛꯇꯤ ꯑꯗꯨꯒꯤ ꯃꯅꯥꯛꯇ ꯂꯩꯕꯀꯣ ꯁꯔꯀ
ꯅꯣꯏꯗꯣ
ꯑꯗꯨꯝ ꯕꯤꯁꯅꯨꯄꯨꯔ ꯔꯣꯝꯗꯒꯤ ꯆꯠꯄꯅꯤ꯫
ꯑꯣ ꯃꯥꯅꯤ ꯀꯩꯅꯣ ꯑꯗꯨꯗꯤ ꯑꯗꯨ ꯗꯤꯁꯇ꯭ꯔꯤꯛꯇꯤ ꯑꯗꯨꯝ ꯑꯗꯨꯒꯤ ꯆꯤꯡ ꯆꯤꯡꯒꯤ ꯀꯩꯁꯤꯡꯗꯨꯗꯤ ꯀꯩꯅꯣ ꯑꯣꯏꯗꯅ ꯍꯥꯏꯗꯤ ꯇꯣꯉꯥꯟ ꯑꯁꯤ ꯁ꯭ꯋꯥꯏꯗ ꯂꯩꯔꯁꯨ ꯗꯤꯁꯇ꯭ꯔꯤꯛ ꯑꯇꯣꯞꯄ ꯑꯣꯏꯗꯅ ꯇ꯭ꯔꯥꯚꯦꯜꯒꯤꯗꯤ ꯑꯗꯨ ꯑꯣꯏꯗꯣꯏꯅꯦꯕ ꯅꯠꯇ꯭ꯔꯥ꯫
ꯑꯗꯒꯤ
ꯎꯝ꯫
ꯈꯟꯕꯖꯥꯅꯤꯅꯦ
ꯀꯩꯕꯥ꯫
ꯌꯥꯝ ꯈꯪꯉꯝꯃꯤ ꯖꯥꯠꯅꯤ ꯍꯥꯏꯕ꯫
ꯃꯁꯥꯒꯤꯅꯦ ꯑꯩꯗꯤ ꯈꯔ ꯈꯪꯒꯟꯕꯅꯦꯁꯦ ꯑꯦꯁ ꯋꯥꯔꯤꯗꯣ